ꯇꯥꯕ꯭ꯔꯣ
ꯑꯣ ꯇꯥꯏ ꯇꯥꯏ
ꯅꯨꯡꯉꯥꯏꯔꯤꯕ꯭ꯔꯣ ꯍꯧꯖꯤꯛꯀꯟꯗꯤ
ꯀꯗꯥꯏꯗ ꯂꯩꯕ꯭ꯔꯣ ꯍꯧꯖꯤꯛꯇꯤ ꯅꯪ ꯅꯪ ꯀꯔꯤ ꯀꯔꯤ ꯇꯧꯔꯒ ꯂꯩꯕ꯭ꯔꯣ
ꯑꯩꯁ ꯀꯔꯤꯁꯨ ꯇꯧꯗꯦ ꯑꯗꯨ ꯄꯨꯛ ꯆꯥꯎꯃꯟꯕꯒꯤꯀꯣ ꯊꯕꯥꯛꯁꯨ ꯇꯧꯕ ꯌꯥꯗꯕ ꯑꯗꯨꯒꯤ ꯄꯣꯊꯥꯔꯒ ꯂꯩꯑꯦ ꯅꯨꯡꯉꯥꯏꯔꯤꯕ꯭ꯔꯥ ꯍꯧꯖꯤꯛꯀꯥꯟꯗꯤ
ꯀꯔꯤ ꯑꯈꯣꯏꯅ ꯅꯈꯣꯏꯁꯨ ꯅꯈꯣꯏꯁꯨ ꯈꯨꯟ ꯅꯈꯣꯏꯁꯦ ꯎꯝ ꯍꯥꯏꯕꯗꯤ ꯍꯤꯡꯅꯕ ꯈꯨꯟ ꯂꯧꯒꯨꯝꯕ ꯇꯧꯕꯗꯣ
ꯎꯝ
ꯀꯔꯤ ꯀꯃꯥꯏ ꯀꯃꯥꯏꯅ ꯇꯧꯕ꯭ꯔꯣ
ꯏꯁ ꯑꯈꯣꯏꯒꯤ ꯊꯕꯛꯗꯤ ꯅꯣꯏꯅ ꯈꯟꯗꯗꯤ ꯅꯣꯏꯗꯤ ꯁꯣꯛꯀꯅꯤꯗꯥ ꯑꯗꯨꯒꯤ ꯍꯩꯇꯕꯅ ꯅꯨꯡꯉꯥꯏꯒꯦꯔꯥ ꯑꯗꯨꯃꯥꯏꯅ ꯈꯜꯂꯤꯗ ꯑꯁ ꯊꯕꯛꯁꯤꯀꯣ ꯋꯥꯃꯟꯕꯤꯒꯀꯣ ꯂꯨꯒꯤꯌꯦ
ꯑꯁ ꯑꯗꯨꯗꯤ ꯑꯩꯈꯣꯏꯗꯤ ꯑꯩꯈꯣꯏꯁꯨ ꯑꯗꯨꯝ ꯇꯧꯋꯦꯗ ꯂꯧꯒꯤ ꯊꯕꯛꯀꯨꯝꯕꯗꯤ
ꯑꯣ ꯅꯣꯏꯁꯨ ꯇꯧꯕ꯭ꯔꯣ
ꯍꯣꯏ ꯑꯩꯈꯣꯏꯗꯤ ꯑꯩꯈꯣꯏꯗꯤ ꯍꯥꯟꯅ ꯂꯧ ꯀꯛꯀꯅꯤꯀꯣ
ꯎꯝ
ꯑꯗꯨ ꯂꯧ ꯀꯛꯀꯅꯤ ꯂꯧ ꯀꯛꯄ ꯂꯣꯏꯔꯒ ꯑꯃꯨꯛ ꯑꯩꯈꯣꯏꯗꯤ ꯆꯤꯡ ꯆꯤꯡꯗꯒꯤ ꯊꯕꯛ ꯇꯧꯕꯅꯤꯅꯀꯣ ꯑꯗꯨꯒꯤꯅꯦ
ꯎꯝ ꯎꯝ ꯑꯩꯗꯤ ꯅꯍꯥꯟ ꯑ ꯇꯨ ꯊꯥꯎꯖꯟ ꯇ꯭ꯋꯦꯟꯇꯤ ꯐꯣꯔꯗꯀꯣ
ꯎꯝ
ꯗꯦꯍꯤꯗ ꯆꯠꯂꯦꯕ
ꯋꯥ
ꯑꯗꯨ ꯀꯣꯏꯔꯒ ꯑꯗꯨꯗ ꯀꯣꯏ ꯑꯗꯨ ꯅꯨꯄꯥ ꯐꯖꯕꯁꯨ ꯌꯥꯝꯃꯦ ꯅꯨꯄꯤ ꯐꯖꯕꯁꯨ ꯌꯥꯝꯃꯦ ꯑꯗꯨꯁꯨ ꯃꯨꯕ ꯃꯤꯗꯣ ꯌꯥꯝꯃꯜꯂꯍꯦ ꯑꯗꯨ ꯑꯗꯨꯒꯤ
ꯅꯪꯁꯦ ꯅꯪꯁꯦ ꯅꯪꯁꯦ ꯅꯨꯄꯤꯁꯦ ꯌꯥꯝ ꯄꯥꯝꯕ ꯃꯥꯜꯂꯦ
ꯄꯥꯝꯗꯤ ꯄꯥꯝꯃꯅꯤ
ꯅꯨꯄꯤ ꯑꯃ ꯀꯣꯏꯅꯤꯡꯕ꯭ꯔꯅꯣ
ꯍꯣꯏ ꯀꯣꯏꯅꯤꯉ ꯑꯗꯨ ꯅꯨꯄꯤꯅ ꯑꯗꯨꯝ ꯃꯤ ꯍꯥꯞꯄꯤꯗꯕ ꯈꯔꯗꯤ ꯇꯝꯕꯤꯔꯣꯅꯦ
ꯅꯨꯄꯤ ꯌꯥꯝ ꯀꯣꯏꯔꯗꯤ ꯅꯨꯄꯤ ꯌꯥꯝ ꯀꯣꯏꯏꯔꯗꯤ ꯅꯣꯔꯣꯛꯇ ꯆꯠꯀꯅꯤꯀꯣ ꯅꯣꯔꯣꯛꯇ
ꯎꯝ ꯑꯁ ꯄꯥꯝꯕꯗꯤ ꯄꯥꯝꯕ ꯑꯗꯨ ꯃꯣꯏꯅ ꯑꯗꯨꯝ ꯌꯥꯕꯤꯗꯕ ꯑꯗꯨ ꯅꯪ ꯅꯪ ꯅꯪꯗꯤ ꯐꯖꯅ ꯍꯥꯏꯩꯈ꯭ꯔꯕ ꯃꯥ ꯂꯤꯂꯥ ꯑꯗꯨꯒꯤ ꯑꯗꯨꯒꯨꯝꯕ
ꯑꯩꯈꯣꯏ ꯃꯇꯝꯗꯗꯤ ꯐꯖꯅ ꯅꯥꯏꯈ꯭ꯔꯕꯅꯤ ꯑꯩꯈꯣꯏꯁꯨ
ꯑꯣ ꯑꯗꯨ ꯅꯣꯏ ꯑꯦꯛꯁꯄꯤꯔꯤꯌꯦꯟꯁ ꯂꯩꯕꯒꯤ ꯅꯣꯏ ꯅꯪ ꯈꯔꯗꯤ ꯇꯝꯕꯤꯔꯣꯅꯦ
ꯀ꯭ꯂꯥꯁ ꯑꯩꯈꯣꯏꯁꯦ ꯀ꯭ꯂꯥꯁ ꯇꯦꯟ ꯑꯦꯂꯕꯦꯟ ꯀꯥꯔꯤꯉꯩꯗꯀꯣ
ꯎꯝ
ꯅꯨꯄꯤ ꯑꯍꯨꯝ ꯃꯩ ꯑꯍꯨꯝ ꯃꯩ ꯑꯍꯨꯝ ꯃꯩ ꯑꯗꯨꯝ ꯀꯣꯏꯔꯝꯕꯅꯤꯅ ꯑꯩꯁꯨ ꯀꯣꯂꯦꯖꯇ ꯀ꯭ꯂꯥꯁ ꯀ꯭ꯂꯥꯁ ꯑꯩꯈꯣꯏ ꯀꯣꯂꯦꯖ ꯁ꯭ꯀꯨꯜꯗ ꯑꯃ ꯀꯣ
ꯎꯝ
ꯈꯨꯟꯗꯒꯤ ꯑꯃ ꯑꯗꯨꯒ ꯑꯩꯈꯣꯏ ꯂꯩꯕ ꯌꯨꯝꯒꯤ ꯂꯩꯀꯥꯏꯗꯨꯗꯒꯤ ꯑꯃ ꯀꯣ ꯑꯗꯣ ꯑꯍꯨꯝ ꯑꯅꯤ ꯑꯍꯨꯝꯗꯤ ꯑꯗꯨꯝ ꯀꯣꯏꯔꯝꯃꯤꯅ ꯑꯗꯣ ꯅꯣꯡꯃ ꯑꯩꯅ ꯀꯣꯏꯕ ꯅꯨꯄꯤ ꯑꯃꯗꯣ
ꯎꯝ
ꯅꯨꯄꯤꯁꯦ ꯑꯩꯈꯣꯏ ꯈꯨꯟ ꯃꯅꯥꯎꯛꯇꯒꯤꯅꯦꯕꯀꯣ ꯑꯗꯨ ꯃꯥꯁꯦ ꯅꯣꯡꯃꯁꯦ ꯑꯩꯒꯤ ꯏꯕꯥꯅꯤ ꯀꯣꯏꯅꯕ ꯀꯥꯟꯗ ꯏꯕꯕꯥꯣꯅꯤ ꯀꯣꯏꯅꯕ ꯀꯥꯟꯗ ꯃꯣꯏꯁꯦ ꯑꯩꯁꯦ ꯅꯨꯄꯤ ꯑꯇꯣꯞꯄ ꯀꯨꯝꯃꯛꯑꯦ ꯍꯥꯏꯕꯗꯨ ꯃꯥ ꯈꯪꯈ꯭ꯔ ꯃꯥꯜꯂꯦꯕ ꯑꯗꯨ ꯈꯪꯈ꯭ꯔꯕꯗꯒꯤ ꯃꯥꯁꯦ ꯑꯩꯒꯤ ꯌꯨꯝꯗ ꯉꯛꯅꯕꯃ ꯂꯥꯛꯑꯦ ꯑꯗꯨ ꯂꯥꯛꯑꯒ ꯃꯥꯁꯦ ꯑꯩꯒꯤ ꯐꯣꯟꯗ ꯑꯗꯨꯝ ꯁꯨꯃꯥꯏꯅ ꯀꯅꯥ ꯀꯅꯥꯕꯨ ꯋꯥꯔꯤ ꯁꯥꯔ ꯍꯥꯏꯗ ꯑꯗꯨꯝ ꯌꯦꯡꯕꯀꯣ ꯑꯗꯨ ꯌꯦꯡ ꯌꯦꯡꯉꯦ ꯑꯗꯨꯒ ꯃꯥ ꯑꯩꯒꯤ ꯐꯣꯟꯗ ꯑꯩꯅ ꯅꯨꯄꯤ ꯑꯃꯒꯤ ꯅꯝꯕꯔ ꯁꯦꯞ ꯇꯧꯕꯗꯣ ꯃꯥꯁꯦ ꯎꯈꯔ ꯃꯥꯁꯨ ꯋꯥ ꯑꯗꯨꯅ ꯄꯤꯁ ꯃꯣꯏꯁꯨꯕꯨ ꯀ꯭ꯂꯥꯁ ꯑꯩꯈꯣꯏ ꯑꯩꯈꯣꯏ ꯁꯦꯝ ꯁ꯭ꯀꯨꯜꯗ ꯁ꯭ꯀꯨꯜ ꯑꯃꯗ ꯀꯥꯕꯅꯤꯅ ꯃꯥꯁꯨ ꯑꯗꯨꯅ ꯄꯤ ꯃꯤꯅꯣ ꯈꯪꯕꯀꯣ
ꯑꯣ
ꯑꯗꯨ ꯈꯪꯕꯗ ꯃꯥꯁ ꯑꯁꯤꯁꯦ ꯑꯗꯨ ꯅꯨꯄꯤꯗꯨ ꯅꯠꯇ꯭ꯔꯣ ꯍꯥꯏꯅ ꯃꯥꯒꯤ ꯃꯤꯡ ꯍꯥꯏꯔꯒ ꯑꯗꯨꯃꯥꯏꯅ ꯍꯥꯏꯕ
ꯎꯝ
ꯑꯗꯨꯒꯤ ꯑꯩꯅ ꯑꯥ ꯃꯥꯅꯤ ꯍꯣꯏ ꯍꯥꯏꯔ ꯃꯥꯥꯏ ꯑꯗꯨ ꯅꯪ ꯀꯔꯤ ꯇꯧꯕꯤꯌꯨ ꯃꯥ ꯃꯥ ꯃꯥꯒ ꯑꯗꯨꯝ ꯃꯣꯔꯦ ꯁꯅꯥꯎꯔꯣꯏ ꯍꯥꯏꯕꯀꯣ ꯑꯗꯨ ꯑꯩꯗꯨ ꯀꯔꯤꯁꯨ ꯍꯥꯏꯗꯦꯕ ꯃꯉꯣꯟꯗ ꯍꯥꯏꯗ꯭ꯔꯦ ꯑꯗꯨꯒ ꯃꯥꯁ ꯑꯩ ꯐꯣꯟ ꯑꯗꯨꯝ ꯂꯧꯔꯣ ꯃꯥꯗꯣ ꯅꯨꯃꯤꯠꯇꯨ ꯑꯩ ꯐꯣꯟ ꯂꯧꯔꯒ ꯃꯣꯏ ꯌꯨꯝꯗ ꯍꯧꯟꯈ꯭ꯔꯕꯣ
ꯑꯣ ꯅꯪꯕꯨ ꯅꯪꯕꯨ ꯑꯗꯨ ꯄꯥꯝꯕꯗꯤ ꯄꯥꯝꯝꯕ ꯖꯥꯠꯅꯤꯗ ꯃꯥꯁꯦ
ꯑ ꯌꯥꯝ ꯄꯥꯝꯅꯤꯅ ꯑꯩ ꯐꯣꯟ ꯂꯧꯔꯒ ꯆꯠꯈ꯭ꯔꯦ ꯑ ꯑꯗꯨꯣ ꯑꯍꯤꯡꯗꯣ ꯃꯥꯁꯦ ꯑꯩꯒꯤ ꯐꯣꯟꯗꯨ ꯌꯥꯗꯣ ꯅꯨꯄꯤꯗꯨꯗ ꯑꯗꯨꯝ ꯇꯦꯛꯁ ꯅꯥꯎ ꯃꯥꯅꯦ ꯑꯗꯨꯝ ꯃꯤꯁꯦꯁꯅꯔꯒ ꯃ ꯃꯈꯣꯏ ꯅꯨꯄꯤ ꯑꯃꯗꯨꯅꯗꯤ ꯑꯩꯅꯤ ꯍꯥꯏꯅ ꯈꯜꯂꯒ ꯃꯥꯗ ꯋꯥꯔꯤꯁꯦ ꯖꯠ ꯖꯠ ꯖꯥꯠ ꯑꯗꯨꯝ ꯅꯤꯔꯛꯄ ꯑꯗꯨꯗ ꯏꯇꯤꯍꯁꯤ ꯅꯨꯄꯤ ꯑꯃ ꯑꯗꯨꯅ ꯑꯁ ꯂꯥꯁꯇꯗꯤ ꯃꯥꯁꯦ ꯁꯧꯃꯟꯈ꯭ꯔꯕꯀꯣ ꯁꯧꯅꯤꯡꯕꯒꯤꯦ
ꯑꯣ ꯑꯗꯨꯗꯤ ꯅꯣꯏ ꯑꯅꯤ ꯄꯣꯛꯈꯥꯏ ꯄꯣꯛꯈꯥꯏꯕ ꯇꯥꯔꯦꯅꯦ ꯑꯗꯨ ꯃꯥ ꯈꯪꯗꯗꯤ
ꯅꯤꯅ ꯎ ꯑꯗꯨꯏ ꯑꯣ ꯅꯨꯄꯥꯅꯤ ꯀꯣꯏꯅꯅꯕ꯭ꯔꯥ ꯍꯥꯏꯅ ꯃꯥꯁꯦ ꯗꯥꯏꯔꯦꯛ ꯍꯪꯈ꯭ꯔꯕ ꯃꯥꯁꯦ ꯃꯥꯅꯤ ꯍꯥꯏꯅ ꯍꯥꯏꯕꯤꯔꯕꯣ
ꯎꯝ
ꯑꯗ ꯑꯗꯨ ꯅꯨꯄꯥꯒ ꯅꯪꯣꯏ ꯅꯪ ꯑꯩꯈꯣꯏ ꯅꯥꯕ ꯃꯥꯂꯦꯅꯦ ꯍꯥꯏꯅ ꯍꯥꯏꯈ꯭ꯔꯦꯕꯀꯣ ꯃꯒꯤ ꯅꯝꯕꯔꯗꯒꯤꯀꯣ
ꯑꯣ ꯑꯗꯨꯃ ꯀꯔꯝꯍ ꯍꯥꯏꯅ ꯅꯪꯒꯤ ꯐꯣꯟꯗꯣ ꯀꯔꯝ ꯍꯥꯏꯅ ꯍꯟꯕꯤꯔ꯭ꯔꯅꯦ
ꯑꯗꯨ ꯃꯥ ꯄꯥꯏꯈ꯭ꯔꯦ ꯑꯗꯨ ꯑꯍꯤꯡ ꯑꯍꯤꯡ ꯑꯗꯨꯝ ꯃ ꯇꯦꯛꯁ ꯇꯧꯈ꯭ꯔꯦꯕ ꯑꯗꯨ ꯅꯦꯛꯁ ꯗꯦꯗ ꯃꯣꯔꯅꯤꯡꯗ ꯀꯣꯂꯦꯖꯇ ꯁ꯭ꯀꯨꯜꯗ ꯑꯃꯨꯛ ꯂꯥꯛꯑꯦꯕꯀꯣ ꯁ꯭ꯀꯨꯜꯗꯒꯤ ꯑꯩ ꯐꯝ ꯄꯨꯔꯛꯄꯤꯑ ꯑꯗꯣ ꯑꯗꯨ ꯅꯨꯄꯤꯒ ꯅꯪꯁꯦ ꯀꯣꯏꯅꯕ ꯀꯌꯥꯝ ꯀꯨꯏꯔꯤꯒꯦ ꯍꯥꯏꯅ ꯍꯪꯉꯦꯕ ꯃꯥꯅ
ꯎꯝ
ꯑꯗꯨ ꯑ ꯑꯩ ꯀꯣꯏꯅꯕꯃꯛꯇꯤ ꯅꯠꯇꯦ ꯑꯗꯨꯝ ꯋꯥꯔꯤꯦ ꯆꯥꯕ ꯈꯛꯇꯅꯤ ꯍꯥꯏꯅ ꯍꯥꯏꯔꯒ ꯃꯣꯏꯅ ꯃ ꯍꯖꯥꯎꯗ꯭ꯔꯦ ꯑꯣꯏꯕ
ꯑꯣ ꯅꯪ ꯃꯥꯕꯨ ꯄꯥꯝꯕ꯭ꯔꯥ ꯅꯠꯇ꯭ꯔꯗꯤ ꯑꯥ ꯅꯪꯒꯤ ꯈꯨꯟꯗ ꯂꯩꯌꯨ ꯃꯥ ꯄꯥꯝ꯭ꯔꯥ
ꯎ ꯑꯣꯏꯗꯤ ꯑꯗꯨꯝ ꯉꯥꯏ ꯆꯞ ꯃꯥꯟꯅ ꯍꯥꯏꯗꯣ ꯑꯗꯨꯝ ꯋꯥꯔꯤ ꯆꯥꯎꯕ ꯌꯥꯕ ꯑꯗꯨꯝꯐ ꯆꯥꯎꯕ ꯈꯥꯛꯇꯅꯦꯕꯀꯣ
ꯑꯃ ꯊꯝꯕꯒꯤ ꯄꯦꯟꯗꯕ ꯑꯗꯨꯒꯤ ꯑꯅꯤ ꯂꯧꯕ
ꯑꯁ ꯑꯗꯨꯒꯨꯝꯕꯁꯨ ꯅꯠꯇꯕ ꯑꯗꯨꯝ ꯑꯩꯗꯤ ꯑꯗꯨꯝ ꯏꯆꯝ ꯆꯝꯅꯨꯀꯣ
ꯑꯥ
ꯑꯗꯨꯝ ꯈꯣꯡꯅꯥꯏ ꯍꯥꯏꯅ ꯑꯗꯨꯝ ꯀꯣꯏꯅꯕꯃꯛꯁꯨ ꯅꯠꯇꯦꯗꯣ ꯑꯗꯣ ꯑꯗꯨꯝ ꯋꯥꯔꯤ ꯁꯥꯔꯒ ꯑꯗꯨꯝ ꯄꯥꯈꯪ ꯂꯩ ꯁꯥꯕꯅꯤꯅꯀꯣ ꯅꯨꯡꯁꯤ ꯋꯥꯔꯤꯗꯤ ꯑꯃ ꯃꯔꯛ ꯃꯔꯛ ꯐꯥꯀꯤ ꯇꯧ ꯐꯥꯒꯤꯀꯤ ꯇꯧꯒꯨꯝꯅꯀꯣ ꯑꯗꯨꯝ ꯆꯥꯕ ꯑꯗꯨꯩ ꯑꯗꯣ ꯑꯩꯅ ꯈꯣꯏꯅꯥꯎ ꯅꯨꯄꯤꯗꯣ ꯑꯗꯨ ꯑꯗꯨꯗꯨꯒꯤꯗꯤ ꯃꯥꯁꯦ ꯌꯥꯗ꯭ꯔꯦꯕ
ꯑ
ꯅ ꯑꯗꯨꯃꯥꯏꯅ ꯇꯧꯅꯤ ꯍꯥꯏꯔꯗꯤ ꯑꯩꯗꯤ ꯌꯥꯔꯣꯏ ꯑꯩꯗꯤ ꯇꯜꯂꯦ ꯇꯣꯛꯈ꯭ꯔꯨꯁꯦ ꯍꯥꯏꯅ ꯍꯥꯏꯕ ꯑꯗꯨ ꯑꯩꯁꯨ ꯑꯩꯁꯨ ꯅꯨꯡꯉꯥꯏꯗꯕꯗꯤ ꯑꯣ ꯍꯣꯏ ꯍꯣꯏ ꯑꯗꯨꯗꯤ ꯍꯣꯏ ꯅꯁꯨ ꯑꯃ ꯑꯃꯨꯛ ꯑꯣꯏꯔꯨꯔꯣ ꯍꯥꯏꯅꯀꯣ
ꯎꯝ
ꯑꯗꯨꯝ ꯍꯥꯏꯈ꯭ꯔꯦ ꯑꯁ ꯑꯩꯈꯣꯏꯗꯤ ꯅꯣꯔꯣꯛꯞ ꯆꯠꯀꯗꯕ ꯃꯣꯜꯂꯤꯦꯗꯣ ꯁꯔꯒꯥꯗ ꯆꯠꯒꯗꯧꯕ ꯃꯥꯟꯗ꯭ꯔꯦ ꯈꯦꯜꯗ
ꯅꯪ ꯍꯌꯦꯡꯗꯤ ꯒꯥꯔꯤ ꯊꯕꯛ ꯇꯧꯅꯤ
ꯍꯌꯦꯡꯅꯣ ꯍꯌꯦꯡꯗꯤ ꯍꯌꯦꯡꯁꯦ ꯑꯩ ꯀ꯭ꯂꯥꯁ ꯆꯠꯀꯅꯤ ꯀ꯭ꯂꯥꯁ ꯆꯠꯂꯒ ꯑꯥꯐꯇꯔꯅꯨꯟꯗ ꯑꯩꯈꯣꯏ ꯃꯔꯨꯞ ꯅꯨꯄꯥ ꯃꯥꯁꯦ ꯃꯥꯣꯏꯒꯤ ꯕꯔꯗꯦ ꯄꯥꯔꯇꯤ ꯇꯧꯖꯦ ꯂꯥꯛꯑꯣ ꯍꯥꯏꯅ ꯀꯧꯔꯜꯂꯦ ꯑꯗꯨ ꯆꯠꯁꯤꯔꯅ ꯈꯜꯂꯤ
ꯑꯣ ꯑꯩ ꯑꯗꯨꯗꯤ ꯁꯥꯗꯤ ꯁꯣꯏꯔꯣꯏꯅꯦ ꯅꯪꯁꯦ ꯕꯥꯔꯗꯦꯗ
ꯁꯣꯗꯁ ꯁꯔꯤ ꯁꯥꯔꯤ ꯆꯥ ꯑꯗꯨ ꯃꯅ ꯕꯩ ꯀꯦ ꯀꯨꯝꯕ ꯑꯗꯨꯝ
ꯈ ꯅꯣꯏ ꯅꯣꯏꯕꯨ ꯐꯖꯅ ꯏꯟꯚꯥꯏꯇꯦꯁꯟ ꯄꯤꯔꯒ ꯁꯥ ꯄꯤꯗ꯭ꯔꯗꯤ ꯀꯦꯛ ꯈꯛꯇ ꯄꯤꯔꯤꯗꯤ ꯑꯗꯨꯗꯤ ꯌꯥꯔꯣꯏꯍꯦ ꯅ ꯅꯣꯏꯁꯨ
ꯇꯁꯨ ꯆꯥꯁꯨ ꯑꯗꯨꯝ ꯊꯣꯡꯅꯤ ꯑꯗꯣ ꯑꯍꯤꯡꯗ ꯑꯍꯤꯡꯗ ꯆꯥꯛ ꯆꯥꯕꯗꯤ ꯑꯍꯤꯡꯗ ꯆꯥꯕꯅꯤ ꯍꯥꯏꯌꯦꯕ ꯑꯗꯣ ꯑꯩꯗꯤ ꯌꯨꯝ ꯊꯄꯒꯤ ꯑꯃꯨꯛ ꯍꯟꯈ꯭ꯔꯅꯤꯕ
ꯑꯣ ꯑꯁ ꯆꯞ ꯆꯥꯔꯒ ꯑꯃꯨꯛ ꯆꯠꯅꯤꯡꯂꯗꯤ ꯆꯠꯂꯣꯅꯦ
ꯐꯔ ꯍꯦꯒꯣ
ꯆꯥꯛ ꯆꯥꯔꯒ ꯆꯠꯅꯤꯡꯉꯗꯤ ꯑꯃꯨꯛ ꯆꯠꯂꯣꯗꯅ
ꯑꯗꯨ ꯊꯦꯡꯌꯨꯅꯤ ꯑꯩ ꯆꯠ꯭ꯔꯣ
ꯀꯌꯥꯃꯨꯛ ꯆꯪꯉꯨꯔꯅꯤ ꯅꯪꯒꯤ ꯌꯨꯝꯒ ꯕꯥꯔꯗꯦ ꯄꯥꯔꯇꯤꯗꯣ
ꯀꯤꯂꯣꯃꯤꯇꯔ ꯐꯣꯔꯇꯤꯒꯨꯝꯕ ꯆꯠꯒꯅꯦ
ꯎꯝ ꯑꯣꯁ
ꯑꯗꯣ ꯑꯍꯤꯡꯗ ꯑꯃꯨꯛ ꯆꯠꯄꯗꯣ ꯍꯧꯖꯤꯛꯀꯥꯟꯁꯦ ꯑꯍꯤꯡ ꯆꯠꯄꯁꯦ ꯀꯌꯥꯝ ꯅꯥꯇꯩ ꯆꯥꯗꯕꯅꯤꯅꯀꯣ
ꯎꯝ
ꯑꯗꯨꯒꯤ ꯅꯣꯡꯉꯥꯜꯂꯤꯉꯩꯗ ꯑꯃꯨꯛ ꯍꯥꯡꯅꯈ꯭ꯔꯁꯤꯔꯣ ꯍꯥꯏꯅ ꯇꯧꯕꯅꯤꯗ ꯂꯪꯔꯤ ꯀꯔꯤꯀ ꯃꯁ ꯆꯩ ꯌꯨ꯭ꯔꯣ ꯉꯁꯤ ꯑꯌꯨꯛꯇꯤ ꯑꯩꯈꯣꯏ ꯀꯩꯅꯣꯒ ꯑꯈꯥꯕ ꯍꯩ ꯑꯃ ꯂꯩꯌꯦꯕꯀꯣ ꯑꯈꯥꯕ
ꯑꯣ
ꯑꯗꯨ ꯍꯩ ꯍꯥꯞꯄꯦ ꯑꯗꯨꯒ ꯏꯔꯣꯟꯕ
ꯑꯥ
ꯏꯔꯣꯟꯕ ꯑꯃ ꯇꯧꯔꯒ
ꯑꯩ ꯑꯗꯨꯁꯨ ꯑꯩꯁꯨ ꯑꯗꯨꯝ ꯑꯗꯨ ꯏꯔꯣꯟꯕ ꯑꯩꯁꯨ ꯆꯥꯏ ꯑꯗꯨ ꯑꯁ ꯏꯔꯣꯟꯕꯁꯨ ꯍꯧꯒꯦ
ꯑꯗꯨ ꯑꯣꯏꯔꯝꯕꯗꯤ ꯑꯩꯗꯤ ꯀꯌꯥ ꯍꯧꯗꯗꯣ ꯑꯗꯨꯒꯨꯝꯕꯅꯤ
ꯑꯁ ꯍꯥꯏꯕ ꯃꯤꯅ ꯁꯦꯝ ꯍꯥꯏꯕ ꯃꯤꯅ ꯁꯦꯝꯕꯁꯦ ꯌꯥꯝ ꯌꯥꯝ ꯍꯧꯕꯅꯤꯍꯦ
ꯈꯥꯃꯦꯟ ꯍꯥꯞꯄꯒꯤ ꯌꯥꯝ ꯁꯤꯜꯂꯦ ꯑꯗꯨꯏ ꯍꯧꯗꯦ
ꯎ
ꯅꯈꯣꯏꯗꯤ ꯅꯈꯣꯏꯗꯤ ꯃꯤ ꯀꯌꯥ ꯂꯩꯕ꯭ꯔꯣ
ꯃꯔꯤ ꯂꯩꯌꯦꯗ ꯑꯈꯣꯏꯗꯤ
ꯎꯝ ꯑꯗꯨ ꯂꯣꯏꯅ ꯂꯥꯔꯤꯛ ꯇꯝꯕ꯭ꯔꯣ ꯀꯔꯤ ꯀꯔꯤ ꯇꯧꯕ꯭ꯔꯣ
ꯃꯤ ꯑꯅꯤꯅ ꯊꯕꯛ ꯇꯧꯔꯤꯌꯦ ꯑꯥ ꯊꯕꯛ ꯇꯧꯋꯦ ꯑꯗꯨꯒ ꯃꯤ ꯑꯃꯅ ꯁ꯭ꯀꯨꯜ ꯀꯥꯏꯑꯦ ꯑꯗꯨ ꯃꯤ ꯑꯃꯗꯤ ꯀ꯭ꯔꯤꯁꯨ ꯇꯧꯗꯦ ꯑꯗꯨꯝ ꯂꯩꯕꯅꯤ ꯑꯩꯈꯣꯏꯒꯤ ꯁꯦꯕꯥꯒꯨꯝꯅ ꯇꯧꯕ ꯆꯥꯛ ꯊꯣꯡꯕ ꯏꯟꯁꯥꯡ ꯊꯣꯡꯕ ꯑꯗꯨꯒ ꯑ ꯗ꯭ꯔꯦꯁꯀꯨꯝꯕꯁꯨ ꯁꯨꯕ ꯑꯗꯨ ꯃꯥꯗꯤ ꯃꯥꯒꯤ ꯊꯕꯥꯗꯤ ꯑꯗꯨꯈꯛꯇꯅꯤ
ꯑꯦ ꯑꯦ ꯑꯗꯨꯗꯤ ꯃꯗꯤ ꯌꯥꯝ ꯋꯥꯏꯌꯦꯅ ꯌꯥꯝ ꯅꯨꯡꯁꯤꯍꯦ ꯃꯥꯖꯦ
ꯑꯁ ꯀꯗꯥꯏꯗꯩ ꯑꯩꯈꯣꯏꯅ ꯋꯥꯕꯅꯤ ꯃꯥꯗꯤ ꯑꯗꯨꯝ ꯄꯣꯊꯥꯔꯤꯗ ꯅꯨꯡꯊꯤꯒꯤ ꯑꯗꯨꯝ ꯄꯣꯊꯥꯕꯅꯤ ꯃꯥꯁꯦ ꯀ꯭ꯔꯤꯁꯨ ꯇꯧꯗꯝꯅꯤ
ꯃꯥ ꯐꯤ ꯁꯨꯕꯒꯨꯝꯕ ꯇꯧꯕꯗꯣ ꯄꯣꯊꯥꯕ꯭ꯔꯣꯅꯦ ꯑꯗꯨ ꯐꯤ ꯁꯨꯕꯗꯣ ꯈꯣꯏꯗꯤ ꯋꯥꯏ
ꯑꯗꯨꯗꯤ ꯑꯃꯔ ꯑꯃꯔꯅꯦꯕ ꯐꯤ ꯁꯨꯕ ꯆꯥꯛ ꯆꯥꯕ ꯑꯗꯨꯒꯨꯝꯕꯗꯤ ꯀ꯭ꯔꯤꯁꯨ ꯂꯨꯕ ꯊꯕꯛ ꯅꯠꯇꯦꯕ ꯑꯗꯨꯒꯤ ꯃꯥꯗꯤ
ꯆꯥꯛ ꯊꯣꯡꯕꯒꯨꯝꯕꯁꯦ ꯈ꯭ꯋꯥꯏꯗꯒꯤ ꯋꯥꯕ ꯊꯕꯛꯅꯤꯅ ꯆꯥꯛ ꯊꯣꯡꯕ ꯍꯥꯏꯕꯖꯤꯗ ꯃꯩ ꯃꯩ ꯃꯩꯒꯤ ꯃꯅꯥꯛꯇꯒꯤ ꯊꯣꯡꯒꯗꯕꯅꯤꯅ ꯁꯥꯕꯗꯨ ꯃꯤ ꯂꯩꯁꯥꯕꯤꯁꯦ ꯃꯣꯏꯒꯤ ꯃꯣꯏꯒꯤ ꯃꯁꯥꯖꯦ ꯑꯃꯨꯛ ꯔꯦꯠ ꯉꯥꯡꯊꯣꯛ ꯉꯥꯡꯊꯣꯛꯀꯅꯤ ꯃꯣꯏ
ꯑꯗꯨ ꯑꯗꯨ ꯃꯥꯁꯦ ꯂꯩꯁꯥꯕꯤ ꯅꯠꯇꯦꯕ
ꯑꯣ
ꯅꯨꯄꯥꯅꯤꯕ
ꯑꯦ ꯅꯨꯄꯥꯔꯣ
ꯍꯣꯏ ꯅꯨꯄꯥꯅ ꯑꯗꯨꯝ ꯇꯧꯋꯦꯗ ꯍꯧꯖꯤꯛꯀꯥꯟꯗꯤ ꯅꯨꯄꯥꯅ ꯅꯨꯄꯤ ꯑꯣꯏꯒ꯭ꯔꯦꯅꯦ ꯑꯩꯈꯣꯏꯒꯤꯗꯤ
ꯅꯨꯄꯥꯅ ꯆꯥꯛ ꯅꯨꯄꯥꯅ ꯆꯥꯛ ꯌꯦꯟꯁꯥꯡ ꯊꯣꯡꯕ ꯍꯧꯅꯕ꯭ꯔꯣ
ꯍꯣꯏ ꯑꯁ ꯃꯥꯖꯦ ꯆꯥꯛ ꯊꯣꯡꯕꯁꯨ ꯌꯥꯝ ꯍꯩꯌꯦ ꯑꯗꯨ ꯊꯕꯛꯁꯨ ꯇꯧꯗꯕꯤꯒꯤ ꯑꯩꯈꯣꯏꯅ ꯑꯗꯨꯝ ꯃꯥꯒꯤ ꯊꯕꯛ ꯍꯥꯏꯅ ꯃꯥꯕꯨ ꯑꯗꯨꯝ ꯇꯧ ꯇꯧ ꯇꯧꯂꯣ ꯇꯧꯋꯣ ꯍꯥꯏꯅ ꯍꯥꯏꯕꯅꯤ ꯑꯗꯨ ꯃꯅꯥ ꯑꯗꯨꯝ ꯇꯧꯕꯅꯤ ꯊꯧ ꯊꯥꯕꯛ ꯇꯧꯗꯕꯤꯀꯣ
ꯎꯝ
ꯃꯥꯁꯨ ꯂꯩꯇꯕ ꯀꯥꯟꯗꯗꯤ ꯑꯩꯈꯣꯏꯁꯨ ꯑꯗꯨꯝ ꯊꯣꯡꯕꯅꯤꯗ ꯃꯥ ꯈꯨꯟꯒꯨꯝꯕ ꯑ ꯊꯕꯛ ꯑꯃꯒꯨꯝꯕ ꯃꯔꯛ ꯃꯔꯤꯗ ꯑꯃꯔꯛ ꯑꯃꯔꯗꯤ ꯇꯧꯋꯦꯕ ꯑꯗꯨ ꯃꯠ ꯆꯠꯈ꯭ꯔꯗꯤ ꯑꯩꯈꯣꯏꯁꯨ ꯑꯗꯨꯝ ꯊꯣꯡꯕꯅꯤꯗ
ꯑꯣ
ꯑꯩꯈꯣꯏꯗꯤ ꯁꯥ ꯁꯥ ꯆꯥꯃꯟꯕꯤꯒꯤꯀꯣ
ꯎꯝ
ꯏꯁ ꯍꯧꯖꯤꯛꯀꯥꯟꯗꯤ ꯈꯪꯗꯦꯗ ꯁꯣꯛꯁꯨ ꯁꯣꯛꯂꯝꯒꯅꯤꯗ ꯑꯩꯈꯣꯏ ꯂꯕꯥꯛꯁꯦ ꯑꯗꯨꯏ ꯌꯥꯝ ꯋꯥꯔꯦꯅꯦ ꯁꯥ ꯈꯛꯇ ꯁꯥꯥ ꯈꯠꯇ ꯆꯥꯒꯅꯤ ꯍꯥꯏꯕ ꯑꯩ ꯑ ꯑꯩꯒꯤ ꯃꯥꯔꯨꯞꯁꯤꯡꯖꯦꯀꯣ
ꯎꯝ ꯁꯥꯗꯤ ꯃꯁꯥꯗꯤ ꯌꯥꯝ ꯆꯥꯔꯣꯏꯗꯕꯅꯤ ꯁꯥ ꯆꯥꯔꯗꯤ ꯕꯤꯄꯤ ꯋꯥꯡꯕ ꯃꯤꯗꯤ ꯑꯗꯨꯝ ꯁꯤꯕꯁꯨ ꯊꯣꯛꯀꯅꯤ
ꯎꯝ ꯑꯁ
ꯅꯣꯏ ꯅꯣꯏ ꯅꯆꯦ ꯅꯣꯏ ꯅꯆꯦ ꯑꯃ ꯂꯩꯕꯗꯨ ꯀꯗꯥꯏ ꯅꯍꯥꯟ ꯈꯨꯟ ꯆꯩꯈ꯭ꯔꯦ ꯍꯥꯏꯕꯗꯨ ꯍꯜꯂꯛꯇ꯭ꯔꯤꯕ꯭ꯔꯣ
ꯑꯁ ꯃꯥꯗꯤ ꯑꯁ ꯃꯕꯨꯗꯤ ꯈꯪꯗꯦꯗ ꯃꯥꯁꯨ ꯃꯥ ꯀꯔꯤ ꯇꯧꯅꯤꯡꯕ꯭ꯔꯥ ꯍꯩ ꯍꯩꯕꯁꯨ ꯂꯩꯇꯦ ꯑꯗꯨ ꯃꯥ ꯂꯥꯛꯀꯦ ꯍꯥꯏꯕꯁꯨ ꯍꯥꯏꯗꯦ ꯀꯔꯤ ꯇꯧꯔꯒ ꯂꯩꯕ꯭ꯔꯥ ꯑꯩꯈꯣꯏꯗꯤ ꯈꯪꯗꯦꯗ ꯍꯥ ꯆꯠ ꯑꯥꯏ ꯂꯥꯛꯁꯨ ꯂꯥꯎꯔꯦꯗ ꯃꯥꯗꯤ
ꯎꯝ ꯑꯗꯨꯗꯤ ꯀꯔꯤ ꯇꯧꯒꯅꯤ ꯃꯥ ꯃꯌꯨꯝ ꯄꯄꯟꯔꯒ
ꯑꯗꯨꯝ ꯍꯣꯏ ꯑꯗꯨꯝ ꯂꯨꯍꯣꯡꯒꯅꯤ ꯍꯥꯏꯅ ꯈꯟꯂꯒ ꯂꯩ ꯃꯥꯜꯂꯦꯗ ꯃꯥꯁꯦ
ꯑꯗꯣ ꯑꯩꯈꯣꯏ ꯈꯨꯟꯅ ꯃꯣꯏꯁꯦ ꯑꯗꯨ ꯈꯨꯟꯅ ꯅꯨꯄꯥ ꯑꯉꯧꯕ ꯑꯃꯅꯦꯕꯗꯨ ꯈꯪꯕ꯭ꯔꯣ ꯅꯨꯄꯥ ꯈ ꯑꯃꯛ ꯑꯉꯥꯎꯕ ꯂꯩ ꯅꯣꯏ ꯣꯏ ꯅꯣꯏ ꯂꯩꯀꯥꯏꯒꯤ ꯌꯨꯝ ꯃꯈꯥ